ꯀꯣꯏꯗꯧꯔꯅꯣ
ꯅꯣꯡ ꯆꯨꯕꯗꯨꯗ ꯊꯕꯛ ꯏꯪꯈꯥꯡꯗ ꯀꯔꯤꯝ ꯇꯧꯅꯤꯡꯉꯥꯏ ꯂꯩꯇꯦꯅ ꯁꯨꯝ ꯄꯣꯠꯊꯥꯔꯝꯃꯤꯅ ꯆꯥꯛ ꯆꯥꯕꯁꯨ ꯇꯣꯛꯄ ꯀꯨꯏꯗ꯭ꯔꯤꯅ
ꯎꯝ ꯑꯈꯣꯏꯔꯣꯝꯗꯤ ꯅꯣꯡ ꯆꯨꯗꯦꯅ ꯃꯪꯕꯨꯗꯤ ꯃꯪꯉꯦ ꯆꯨꯗꯤ ꯆꯨꯗꯦ ꯑꯣꯝꯆꯥꯛꯅꯅ ꯂꯩꯔꯤ
ꯎꯝ ꯑꯗꯨꯅꯦ ꯅꯣꯡꯁꯦ ꯇꯝꯕ ꯉꯝꯗꯦ ꯍꯥꯏꯕ ꯍꯧꯖꯤꯛꯇ ꯅꯨꯡꯁꯥ ꯌꯛ ꯑꯃꯨꯛ ꯁꯥꯔꯝꯃꯤꯗꯅꯀꯣ ꯑꯗꯨ ꯉꯥꯏꯍꯥꯛꯇꯪ ꯂꯩꯔꯒ ꯅꯣꯡꯗ ꯕ꯭ꯔꯞ ꯕ꯭ꯔꯞ ꯇꯥꯔꯛꯑꯦ ꯑꯗꯨꯒ ꯀꯨꯏꯅ ꯆꯨꯕꯁꯨ ꯆꯨꯕ ꯅꯠꯇꯕ ꯀꯨꯏꯔꯕꯗ ꯃꯤꯅꯤꯠ ꯇꯔꯥ ꯃꯣꯏꯅ ꯆꯨꯔꯤꯁꯦ ꯑꯗꯨꯗꯨꯗꯤ ꯏꯁꯤꯡ ꯌꯥꯅꯤꯡꯕ ꯈꯣꯠꯅꯤꯡꯕ ꯂꯩꯔꯒꯁꯨ ꯑꯗꯨꯝ ꯌꯥꯕꯅꯤ ꯌꯥꯗꯦ ꯍꯥꯏꯕ ꯑꯗꯩꯒꯤ ꯀꯨꯏꯅ ꯁꯨꯝ ꯅꯣꯡꯗꯣ ꯀꯨꯏꯅ ꯁꯥꯡꯅ ꯆꯨꯕ ꯅꯠꯇꯕꯅꯤꯅ ꯉꯥꯏꯍꯥꯛꯇꯪ ꯆꯨꯔꯒ ꯂꯦꯛꯈꯕꯅꯤꯅ ꯎꯐꯨꯟ ꯋꯥꯏꯐꯨꯟ ꯃꯌꯥꯝꯗꯣ ꯖꯤꯡꯒꯗ ꯄꯛꯁꯪꯈꯤꯕ ꯃꯌꯥꯝꯗꯣ ꯑꯃꯨꯛ ꯅꯣꯡ ꯇꯥꯔꯛꯄ ꯅꯣꯡ ꯈꯤꯇꯪ ꯇꯥꯔꯛꯄꯗꯨꯗꯗꯤ ꯑꯗꯨꯝ ꯌꯥꯕꯁꯨ ꯌꯥꯗ꯭ꯔꯦ ꯑꯃꯣꯠꯄ ꯉꯥꯛꯇ ꯇꯥꯔꯛꯏꯗꯅꯀꯣ ꯑꯗꯨꯅ ꯏꯁꯤꯡ ꯌꯥꯕ ꯐꯪꯕ꯭ꯔꯁꯨ ꯐꯪꯗ ꯑꯗꯩ ꯆꯠꯊꯣꯛ ꯈꯣꯇꯣꯛꯄꯗ ꯑꯩꯈꯣꯏꯒꯤ ꯀꯩ ꯍꯥꯏꯅꯤ ꯀꯥꯏꯅꯅꯕꯒꯤ ꯇꯥꯔꯛꯄ ꯅꯣꯡꯃ ꯆꯞ ꯃꯥꯟꯅꯔꯦꯕ ꯑꯗꯨꯒ ꯂꯝꯕꯤ ꯂꯝꯕꯤꯁꯦ ꯑꯩꯈꯣꯏꯁꯨ ꯀꯣꯏꯂꯥꯁ ꯊꯥꯕ ꯅꯠꯇꯕꯅꯤꯅꯀꯣ ꯂꯝꯕꯤ ꯊꯣꯛꯄꯗꯨꯁꯨ ꯂꯩꯈꯣꯛ ꯉꯥꯛꯊꯣꯛ ꯑꯣꯏꯕꯗꯣ ꯑꯗꯨ ꯑꯣꯏꯅꯅꯕ ꯇꯥꯕꯨ ꯆꯞ ꯃꯥꯟꯅꯔꯦ
ꯑꯗꯨꯅꯦ ꯅꯣꯡꯁꯦ ꯑꯗꯨꯝ ꯇꯥꯒꯦ ꯍꯥꯏꯅꯀꯣ ꯅꯨꯃꯤꯠ ꯃꯉꯥꯅꯤ ꯇꯔꯥꯅꯤ ꯁꯨꯃꯥꯏꯅ ꯇꯥꯊꯣꯛꯈ꯭ꯔꯗꯤ ꯐꯗꯣꯏꯅꯤ ꯍꯥꯏꯕꯗꯤ ꯂꯧ ꯏꯁꯤꯡ ꯃꯌꯥꯝꯁꯨꯇ ꯂꯩꯅꯗ꯭ꯔꯦꯕ ꯑꯗꯨꯝ ꯅꯥꯄꯤ ꯐꯅꯕ ꯉꯥꯛꯊꯪ ꯑꯃꯨꯛ ꯇꯥꯔꯝꯅꯤ ꯑꯃꯨꯛ ꯁꯥꯥꯟꯅꯤ ꯑꯃꯨꯛ ꯉꯥꯛꯇꯪ ꯇꯥꯔꯝꯅꯤ ꯑꯃꯨꯛ ꯁꯥꯥꯟꯅꯤ ꯁꯤꯗꯗꯤ ꯅꯣꯡ ꯇꯥꯏꯑ ꯏꯪꯗꯧ ꯃꯥꯜꯂꯦꯒ ꯈꯟꯂꯒ ꯐꯨꯔꯤꯠ ꯊꯥꯕ ꯑꯗꯒꯤ ꯈꯣꯡꯒ꯭ꯔꯥꯎꯒꯨꯝꯕ ꯈꯔ ꯈꯤꯇꯪ ꯊꯥꯔꯒ ꯆꯠꯄꯁꯦ ꯍꯥꯏꯌꯦ ꯑꯩꯈꯣꯏꯅ ꯇꯥꯔꯝꯕꯗꯨꯅꯦ ꯍꯟꯗꯛ ꯑꯩ ꯑꯦꯛꯖꯥꯝ ꯊꯥꯕ ꯆꯠꯄꯗꯨꯁꯨ ꯀꯣ ꯍꯟꯗꯛꯇꯤ ꯀꯥꯂꯦꯜꯅꯤꯅ ꯁꯥꯗꯧ ꯃꯥꯜꯂꯤꯒ ꯇꯧꯔꯒ ꯑꯩꯁꯦ ꯐꯨꯔꯤꯠ ꯑꯗꯨꯝ ꯑꯉꯧꯕ ꯈꯔ ꯄꯥꯇꯛ ꯇꯧꯕ ꯑꯃꯒ ꯑꯗꯒꯤ ꯈꯣꯡꯒ꯭ꯔꯥꯎ ꯑꯗꯨꯝ ꯑꯄꯥꯕ ꯁꯦꯠꯂꯒ ꯆꯠꯂꯦꯕ ꯑꯗꯨꯒ ꯑ ꯃꯅꯨꯡ ꯑꯗꯨꯅ ꯍꯦꯛꯇ ꯀꯩꯍꯥꯏꯅꯤ ꯏꯪꯕꯕꯁꯤ ꯏꯪꯕꯁꯤ ꯏꯪꯕꯕꯁꯤ ꯇꯧꯕꯒꯤ ꯅꯣꯡ ꯀꯟꯅ ꯇꯥꯕꯒꯤ ꯃꯅꯨꯡꯗ ꯌꯥꯝ ꯏꯪꯕ ꯍꯥꯏꯇꯥꯔꯦ ꯑꯗꯨ ꯊꯣꯛꯂꯛꯄꯗ ꯄꯨꯛ ꯅꯨꯡꯉꯥꯏꯇꯕꯒꯤ ꯃꯄꯥꯟ ꯏꯄꯥꯥꯟꯁꯤ ꯊꯣꯛꯅꯤꯡꯕ ꯇꯧꯕꯒꯤ ꯌꯥꯝ ꯅꯨꯡꯉꯥꯏꯇꯅ ꯑꯣꯝꯆꯥꯛ ꯅꯥꯔ ꯊꯥꯈꯤꯕꯗꯣ ꯑꯗꯨꯃꯥꯏꯅ ꯇꯧꯋꯦꯕꯀꯣ
ꯑꯗꯨꯅꯤ ꯅꯣꯡꯆꯨꯗ ꯆꯨꯗꯧ ꯃꯥꯜꯂꯒ ꯑꯃꯨꯛ ꯁꯦꯠꯆꯜꯂꯨꯔꯅꯤꯅ ꯑꯊꯥꯕꯗꯣ ꯐꯛ ꯇꯥꯕꯗꯨꯅꯤ ꯅꯪ ꯇꯧꯔꯤꯗꯣ ꯑꯩꯈꯣꯏꯁꯨ ꯅꯣꯡꯁꯦ ꯄꯨꯔꯥ ꯍꯥꯡꯕꯗꯤ ꯍꯥꯡꯗ꯭ꯔꯤ ꯃꯔꯤꯛ ꯃꯔꯤꯛ ꯈꯔꯗꯤ ꯇꯥꯔꯤ ꯑꯗꯨ ꯇꯥꯔꯅꯤ ꯇꯥꯔꯗꯤ ꯏꯁꯤꯡ ꯌꯥꯕ ꯌꯥꯅꯕꯒꯤ ꯆꯥꯡꯗ ꯇꯥꯕꯤꯔꯗꯤ ꯐꯩꯗꯅ ꯆꯠꯊꯣꯛ ꯈꯣꯠꯊꯣꯛꯄꯗ ꯐꯔꯛ ꯇꯥꯅꯕꯒꯤ ꯃꯆꯥꯛ ꯑꯣꯏꯔꯦꯕ ꯍꯧꯖꯤꯛꯁꯨ ꯑꯉꯥꯡꯁꯤꯡꯁꯦ ꯅꯣꯡ ꯇꯥꯕꯒꯤ ꯑꯩꯈꯣꯏ ꯆꯦꯍꯣꯏꯗ ꯃꯣꯏꯒꯤ ꯏꯆꯦꯍꯣꯏꯒꯤ ꯌꯨꯝꯊꯪꯅꯕꯒꯤ ꯂꯨꯍꯣꯡꯕ ꯑꯃ ꯂꯩꯕꯀꯣ ꯃꯣꯏ ꯅꯨꯄꯥ ꯃꯌꯨꯝ ꯑꯣꯏꯗꯣꯏꯕ ꯑꯗꯨꯗꯤ ꯑꯩꯈꯣꯏ ꯆꯦ ꯑꯗꯣ ꯃꯥꯒꯤ ꯃꯃꯥꯏꯗꯣ ꯑꯝꯇ ꯀꯦꯕꯤꯌꯣꯅ ꯍꯥꯏꯕ ꯑꯩꯈꯣꯏ ꯇꯥ ꯃꯆꯥꯅꯨꯄꯤꯗꯣ ꯀꯦꯕꯗ ꯌꯥꯝ ꯍꯩꯌꯦꯕꯀꯣ ꯑꯩꯗ ꯅꯣꯡ ꯇꯥꯕꯁꯨ ꯆꯠ ꯌꯥꯗꯗꯅ ꯃꯣꯏꯁꯨ ꯂꯩꯔꯦ ꯑꯗꯨꯗꯨꯒꯤ ꯑꯁꯣꯝꯗꯒꯤꯗꯤ ꯑꯩꯈꯣꯏ ꯆꯦꯅꯗꯤ ꯄꯥꯎ ꯍꯥꯏꯔꯛꯑꯕꯅꯦ ꯅꯨꯄꯥꯝꯃꯤ ꯃꯤꯅ ꯌꯥꯝ ꯊꯦꯡꯅ ꯀꯩꯅꯣ ꯇꯧꯕ ꯌꯥꯔꯣꯏ ꯅꯣꯏ ꯂꯥꯛꯄꯤꯔꯛꯑꯣꯅ ꯍꯥꯏꯔꯕꯅꯦꯕ ꯑꯗ ꯃꯣꯏꯁꯨ ꯉꯁꯤꯗꯤ ꯃꯃꯥꯗꯣ ꯆꯥꯛ ꯊꯣꯡꯕ ꯌꯥꯗꯦꯅ ꯈꯨꯗꯥꯏ ꯃꯆꯥꯅ ꯄꯤꯗꯨꯅ ꯊꯣꯡꯕ ꯑꯗꯨꯗꯒꯤ ꯃꯥꯁꯨ ꯆꯥꯛ ꯏꯁꯤꯡ ꯊꯣꯡꯕꯗꯨ ꯀꯨꯏꯅ ꯆꯪꯕ ꯃꯣꯏ ꯑꯉꯥꯡꯁꯤꯅ ꯍꯩꯇꯕꯅꯤꯅ ꯇꯥꯛ ꯇꯥꯛꯇꯅ ꯊꯣꯡꯕꯅꯤꯅꯀꯣ ꯑꯗꯨꯏꯗꯨꯒꯤ ꯂꯣꯏꯁꯟꯕꯗꯤ ꯂꯣꯏꯔꯦ ꯃꯣꯏꯁꯦ ꯅꯣꯡꯇꯨꯅ ꯈꯥꯝꯅꯦ ꯑꯩꯉꯣꯟꯗ ꯆꯠꯃꯤꯟꯅꯔꯨꯁꯦ ꯃꯣꯏ ꯑꯅꯤꯗꯪ ꯆꯠꯄ ꯏꯀꯥꯏꯖꯩꯌꯦꯌꯦ ꯁꯨꯝ ꯇꯣꯏꯅ ꯆꯠꯇꯕꯒꯤ ꯑꯩꯅ ꯑꯩꯔꯥꯛ ꯀꯩꯗꯧꯕ ꯏꯀꯥꯏꯗꯨꯅ ꯅꯅꯦꯦꯝ ꯃꯤꯅ ꯆꯠꯄꯕꯣꯠꯅ ꯍꯥꯏꯔꯝꯃꯤꯅ
ꯎꯝ ꯍꯣꯏ ꯅꯣꯏ ꯑꯗꯨꯗꯥꯋꯥꯏ ꯃꯇꯝꯄꯤꯗ ꯆꯍꯤꯗꯤ ꯐꯌꯥꯝ ꯌꯥꯝꯃꯝꯃꯅꯤꯌꯦ ꯆꯥꯛ ꯏꯟꯁꯥꯡ ꯊꯣꯛꯇ꯭ꯔꯤꯕꯣ
ꯁꯍꯤ ꯃꯥꯖꯦ ꯀꯨꯟꯅꯤꯊꯣꯏ ꯀꯨꯟꯅꯤꯊꯣꯏ ꯅꯠꯇ꯭ꯔꯒ ꯀꯨꯟꯍꯨꯝꯗꯣꯏ ꯁꯨꯃꯥꯏꯅ ꯆꯪꯉꯛꯄ ꯑꯣꯏꯗꯣꯏꯅꯤ
ꯑꯣ ꯍꯣꯏ ꯑꯗꯨꯅꯤ ꯑꯗꯨꯝ ꯍꯥꯏꯔꯤ
ꯑ ꯍꯩꯕꯨꯗꯤ ꯍꯩꯔꯁꯨꯅꯦ ꯀꯩ ꯍꯥꯏꯅꯤ ꯈꯤꯇꯪ ꯂꯨꯔꯛꯄ ꯑꯃ ꯌꯥꯎꯕꯗꯗꯤ ꯑꯗꯨꯝ ꯍꯪꯕ ꯈꯣꯠꯄ ꯑꯃꯁꯨ ꯑꯗꯨꯝ ꯀꯩꯅꯣ ꯗꯔꯀꯥꯔ ꯇꯥꯏꯗꯅꯀꯣ ꯍꯌꯡ ꯍꯣꯔꯅ ꯍꯥꯎꯇ꯭ꯔꯒꯗꯤ ꯑꯃꯨꯛ ꯍꯥꯎꯇꯦ ꯍꯥꯏꯗꯣꯏꯅꯤꯅ ꯑꯗꯨꯝ ꯀꯩ ꯍꯥꯏꯅꯤ ꯃꯣꯏꯅꯗꯤ ꯂꯨꯅ ꯈꯟꯖꯕꯗꯣ ꯌꯥꯝ ꯇꯣꯏꯅ ꯊꯣꯡꯕ ꯅꯠꯇꯕꯅꯤꯅ ꯃꯣꯏꯗꯤ ꯊꯥ ꯑꯃꯒꯤ ꯃꯅꯨꯡꯗ ꯅꯨꯃꯤꯠ ꯃꯉꯥ ꯇꯔꯨꯛꯅꯤ ꯁꯨꯝ ꯂꯩꯇꯅ ꯆꯥꯛꯈꯨꯝ ꯆꯪ ꯌꯥꯗꯕꯩ ꯃꯇꯥꯡꯗ ꯑꯗꯨꯒꯨꯝꯕ ꯊꯣꯡꯕꯩ ꯋꯥꯅꯦꯕ ꯑꯗꯨꯅꯠꯇꯗꯤ ꯀꯩꯁꯨ ꯊꯣꯛꯣꯡꯄꯣ ꯅꯠꯇꯦꯕ ꯑꯗꯩ ꯃꯥꯁꯨ ꯑꯉꯥꯡ ꯑꯉꯥꯡ ꯂꯥꯏꯔꯤꯛ ꯇꯥꯛꯄꯤꯕ ꯈꯣꯠꯄꯤꯕ ꯃꯌꯥꯝ ꯊꯣꯛꯋꯦꯕꯀꯣ ꯑꯩꯈꯣꯏ ꯁ꯭ꯋꯥꯏꯒꯤ ꯂꯩꯀꯥꯏꯁꯤꯒꯤ ꯑꯉꯥꯡ ꯃꯌꯥꯝ ꯑꯃ ꯂꯥꯛꯑꯦꯕꯀꯣ ꯑꯉꯥꯡ ꯇꯔꯥꯒꯤ ꯃꯊꯛꯇ ꯂꯥꯛꯑꯦꯕ ꯑꯗꯨꯅ ꯃꯥꯁꯨ ꯋꯥꯕꯨꯗꯤ ꯋꯥꯕꯅꯤ ꯃꯥꯁꯨ ꯑꯉꯥꯡ ꯂꯥꯏꯔꯤꯛ ꯇꯥꯛꯄ ꯍꯥꯏꯗꯅ ꯑꯉꯥꯡꯗꯅ ꯃꯣꯏꯒꯤ ꯁꯕꯖꯦꯛꯇꯣ ꯂꯣꯏ ꯃꯥꯟꯅꯈꯤꯗꯅ ꯑꯗꯩ ꯀ꯭ꯂꯥꯁ ꯃꯥꯟꯅꯈꯤꯗꯅ ꯇꯧꯕꯗꯤ ꯐꯕ ꯑꯗꯨ ꯅꯠꯇꯕ ꯅ ꯑꯃꯃꯝꯇ ꯑꯣꯏꯅ ꯇꯥꯜꯂꯛꯄꯁꯤꯅꯅꯦ ꯑꯗꯩ ꯃꯥꯗꯤ ꯑꯩꯈꯣꯏꯒꯤ ꯍꯧꯖꯤꯛ ꯃꯇꯝꯗꯗꯤ ꯄꯨꯡ ꯑꯃꯃꯨꯛꯀꯤ ꯆꯥꯡꯗꯪ ꯑꯗꯨꯝ ꯇꯝꯃꯒ ꯊꯣꯛꯣꯛꯇꯔꯥ ꯑꯉꯥꯡꯁꯤꯡꯁꯦ ꯃꯥꯗꯤ ꯄꯨꯡ ꯑꯍꯨꯝ ꯄꯨꯡ ꯃꯔꯤ ꯁꯨꯃꯥꯏꯅ ꯇꯝꯃꯦꯕ ꯈꯪꯕ꯭ꯔꯥ ꯑꯗꯨꯗꯩ ꯃꯉꯣꯟꯗꯁꯨ ꯋꯥꯖꯕ ꯑꯣꯏꯕ ꯑꯗꯨꯒꯤꯅꯤꯗ
ꯍꯣꯏ ꯑꯗꯨꯅ ꯆꯍꯤ ꯑꯗꯨꯝ ꯌꯥꯝꯕꯅꯤꯅ ꯊꯣꯡꯕ ꯊꯥꯛꯄ ꯀꯩꯀꯩꯗꯣ ꯑꯗꯨꯝ ꯈꯔ ꯐꯖꯅ ꯑꯗꯨꯝ ꯍꯩꯂꯗꯤ ꯐꯗꯣꯏꯅꯤ ꯑꯩꯣꯏꯖꯤꯛ ꯅꯨꯄꯥꯗꯤ ꯌꯥꯏꯗꯅꯀꯣ ꯅꯨꯄꯤꯗꯤ ꯍꯌꯦꯡ ꯃꯤꯒꯤ ꯃꯌꯨꯝꯗ ꯆꯠꯈꯤꯗꯣꯏꯅꯤꯅ ꯑꯗꯨꯝ ꯊꯣꯡꯕ ꯊꯥꯛꯄꯗꯣ ꯍꯩꯖ ꯇꯥꯔꯒꯗꯤ ꯂꯕꯨꯗꯤ ꯑꯉꯥꯡꯅꯦ ꯑꯉꯥꯡꯅꯦ ꯑꯗꯨꯝ ꯈꯟꯖꯔꯤꯕ ꯃꯣꯏ ꯃꯁꯥꯗꯤ ꯑꯗꯨꯝ ꯂꯩꯁꯥꯕꯤ ꯐꯥꯔꯕꯅꯦꯕ ꯣꯡ ꯈꯨꯗꯣꯡꯕ ꯑꯗꯨꯝ ꯌꯥꯕ ꯃꯇꯝ ꯑꯣꯏꯔꯕꯅꯦꯕ
ꯃꯥꯅꯤ ꯃꯥꯅꯤ ꯑꯗꯨꯗꯤ ꯃꯄꯥꯟ ꯊꯣꯛꯎꯁꯨ ꯌꯥꯗꯦ ꯃꯣꯏ ꯇꯧꯁꯦ ꯌꯨꯝꯁꯤꯗꯅꯦ ꯀꯩꯅꯣꯝ ꯆꯥꯅꯤꯡꯉꯁꯨ ꯌꯨꯝꯗ ꯃꯄꯥꯟ ꯊꯣꯛꯄꯁꯦ ꯁꯨꯡꯊꯣꯛꯊꯧ ꯌꯥꯗꯦ ꯑꯗꯒꯤ ꯂꯩꯀꯥꯏꯒꯤ ꯊꯥꯕꯜ ꯆꯣꯡꯉꯦ ꯆꯣꯡꯉꯨ ꯈꯣꯠꯂꯨꯁꯨ ꯌꯥꯔꯣꯏꯕꯀꯣ ꯃꯃꯥ ꯍꯥꯏꯒ ꯇꯧꯔꯒ ꯉꯥꯏꯍꯥꯛ ꯌꯦꯡꯉꯒ ꯐꯠ ꯆꯪꯉ ꯅꯨꯨꯄꯥ ꯍꯥꯏꯗ ꯇꯧꯅꯦꯕ ꯂꯤꯂꯥ ꯇꯧꯔ ꯌꯦꯡꯉꯣꯏ ꯑꯃ ꯇꯧꯔ ꯌꯦꯡꯉꯣꯏ ꯈꯔ ꯁꯨꯝ ꯈꯤꯇꯪ ꯏꯔꯥꯡꯁꯨ ꯈꯔ ꯌꯥꯎꯗꯕ ꯌꯥꯗꯦꯗꯅꯀꯣ ꯄꯨꯟꯁꯤꯁꯤꯗꯤ ꯃꯈꯜ ꯃꯊꯦꯜꯅꯤ ꯂꯣꯏꯅꯃꯛ ꯁꯨꯅꯕꯁꯨ ꯌꯥꯎꯒꯗꯕꯅꯤ ꯑꯗꯨꯃꯛꯅ ꯅꯣꯏ ꯈꯠꯂꯨꯁꯨ ꯑꯂꯥꯡꯕꯁꯨ ꯍꯥꯏꯕꯗꯤ ꯅꯠꯇꯕ ꯂꯥꯡꯗꯕꯁꯨ ꯌꯥꯗꯦ ꯈꯠꯇꯕꯁꯨ ꯌꯥꯗꯦ ꯃꯇꯥꯡ ꯃꯇꯥꯡꯒꯤ ꯋꯥꯅꯤ ꯍꯥꯏꯕ ꯐꯠꯇꯕ ꯊꯕꯛ ꯇꯧꯕꯤꯗ꯭ꯔꯒ ꯂꯣꯏꯔꯦꯕ ꯑꯩꯈꯣꯏꯗꯤ ꯂꯣꯏꯅꯃꯛ ꯌꯥꯎꯋ ꯍꯥꯏꯅꯤ꯫ ꯑꯃ ꯑꯣꯏꯒꯦꯔꯥ ꯑꯃ ꯑꯣꯏꯒꯦꯔꯥ ꯑꯗꯨꯕꯨ ꯏꯁꯥꯅ ꯒ꯭ꯌꯥꯟ ꯇꯥꯕ ꯒ꯭ꯌꯥꯟ ꯇꯥꯅ ꯇꯧꯕꯗꯨꯅꯦꯕ ꯑꯩꯈꯣꯏꯅ ꯄꯥꯝꯃꯤꯁꯦ꯫
ꯍꯣꯏ ꯑꯗꯨ ꯅ ꯒ꯭ꯌꯥꯟ ꯇꯥꯕꯗꯨꯅꯦ ꯃꯔꯨꯗꯤ ꯀꯩꯅꯣ ꯇꯧꯗꯕꯗꯨ ꯅꯠꯇꯦꯕꯀꯣ
ꯎꯝ
ꯍ ꯑꯗꯨꯅꯤ ꯈꯪꯗꯦꯗ ꯅꯣꯡꯁꯤ ꯅꯍꯥꯟꯃꯨꯛ ꯇꯥꯔꯝꯕꯗꯤ ꯅꯣꯡ ꯏꯁꯤꯡ ꯂꯧꯕꯨꯛ ꯀꯩꯀꯩ ꯂꯩ ꯏꯁꯤꯡ ꯂꯩꯇꯅ ꯊꯔꯣꯏ ꯈꯟꯗꯅ ꯈꯣꯠꯇꯅ ꯏꯁꯤꯡ ꯑꯗꯨꯝ ꯇꯨꯡꯉꯝꯃꯕꯅꯦꯕ ꯑꯗꯨꯒ ꯀꯃꯥꯏꯅ ꯇꯧꯅꯣꯗ ꯆꯞ ꯂꯦꯞꯄ ꯂꯩꯒꯦ꯫ ꯂꯧꯁꯤ ꯄꯥꯟꯕ ꯌꯥꯗꯕ ꯑꯗꯨꯃꯥꯏꯅ ꯇꯧꯔꯝꯃꯦ ꯑꯗꯨꯒ ꯍꯧꯖꯤꯛ ꯆꯞ ꯂꯦꯞꯄ ꯂꯩꯈ꯭ꯔꯦ ꯍꯥꯏꯕ ꯅꯣꯡꯁꯤ ꯇꯥꯗꯕꯤꯗ
ꯑꯩꯁꯨ ꯅꯍꯥꯟ ꯏꯃꯥꯟꯅꯕꯒ ꯇꯧꯔꯒ ꯑꯩꯈꯣꯏ ꯑꯅꯤ ꯀꯩꯅꯣ ꯃꯣꯏꯒꯤ ꯃꯣꯏꯒꯤ ꯌꯨꯝ ꯃꯅꯤꯡꯗ ꯂꯧꯕꯨꯛ ꯌꯥꯝ ꯂꯩꯌꯦꯕ ꯃꯣꯏꯒꯤꯗꯤ꯫ ꯑꯩꯈꯣꯏ ꯁ꯭ꯋꯥꯏꯗꯅ ꯂꯧꯕꯨꯛ ꯂꯩꯇꯗꯅ ꯑꯗꯨ ꯃꯣꯏ ꯁꯥꯏꯠꯇ ꯂꯧꯕꯨꯛ ꯌꯥꯝ ꯂꯩꯕꯀꯣ ꯑꯗꯨ ꯊꯔꯣꯏ ꯈꯨꯜꯂꯦ ꯑꯗꯨꯒ ꯎꯝ ꯅꯨꯃꯤꯠꯇꯨꯗ ꯈꯨꯟꯕꯗꯣ ꯍꯣꯏ ꯏꯕꯥꯅꯤ ꯆꯥꯕꯕꯨꯗꯤ ꯂꯦꯝ ꯄꯥꯅ ꯆꯥꯗꯣꯏꯕ ꯑꯗ ꯏꯕꯥꯅꯤꯗꯪ ꯀꯃꯥꯏꯅ ꯆꯥꯔꯨꯅꯤ꯫ ꯌꯨꯝ ꯑꯃꯗꯗꯤ ꯊꯣꯡꯗ꯭ꯉꯩꯗꯅ ꯑꯩꯈꯣꯏꯗꯕꯨ ꯊꯣꯡꯉꯁꯨ ꯃꯣꯏꯗꯕꯨ ꯊꯣꯡꯉꯁꯨ ꯑꯗꯨꯗꯅ ꯑꯩꯅ ꯀꯣꯟꯅ ꯅꯣꯡꯉꯥꯜꯂꯒ ꯑꯃꯨꯛ ꯈꯨꯠꯂꯒ ꯑꯃꯨꯛ ꯍꯔ ꯌꯥꯝ ꯍꯥꯞꯆꯜꯂꯒ ꯆꯥꯔꯁꯦꯅ ꯍꯥꯏꯔꯒ ꯇꯧꯕꯗꯒꯤ ꯅꯣꯡꯉꯥꯜꯂꯒꯗꯤ ꯊꯕꯛꯇꯣ ꯃꯍꯩ ꯃꯩ ꯊꯕꯛ ꯂꯣꯏ ꯂꯩꯅꯔꯛꯄꯗꯒꯤꯗꯤ ꯑꯗꯨꯝ ꯈꯣꯟꯈꯤꯗ꯭ꯔꯦꯗꯅꯀꯣ ꯑꯗꯨꯝ ꯆꯥꯗ꯭ꯔꯦ꯫
ꯅꯨꯡꯉꯥꯏꯕꯅꯦ ꯏꯁꯥꯅꯀꯣ ꯈꯜꯂꯒ ꯑꯩꯈꯣꯏꯁꯨ ꯑꯗꯨꯝ ꯅꯍꯥꯟꯋꯥꯏ ꯑꯉꯥꯡꯔꯀꯗꯤ ꯆꯠꯂꯝꯃꯦ ꯑꯗꯣ ꯍꯧꯖꯤꯛꯀꯥꯟꯗꯤ ꯑꯃꯨꯛ ꯀꯩꯝ ꯅꯨꯄꯥꯒ ꯑꯣꯏꯔꯦꯗꯒꯤ ꯀꯩꯅꯣꯒ ꯆꯥꯎꯒ ꯆꯥꯎꯔꯦ ꯏꯁꯗꯣ ꯑꯗꯨꯝ ꯆꯠꯄꯗꯣ ꯏ ꯀꯥꯏꯈꯤꯕꯒꯤꯅꯦꯕꯀꯣ ꯅꯁ ꯅꯍꯋꯥꯔꯩ ꯑꯉꯥꯡ ꯑꯣꯏꯔꯤꯀꯥꯟꯗ ꯈꯨꯟꯕ ꯆꯠꯄꯁꯤ ꯆꯠꯄꯁꯦ꯫ ꯅꯨꯡꯉꯥꯏꯕꯅꯦ ꯕꯤꯠ ꯂꯩꯕꯅꯦꯕ ꯍꯥꯏꯕ ꯊꯧꯔꯔꯤꯁꯦ ꯀ ꯀꯩꯅꯣ ꯕꯥꯇꯤꯟ ꯕꯥꯇꯤꯟꯒ ꯈꯨꯜꯂꯒ ꯑꯗꯨꯝ ꯃꯥꯏ ꯃꯥꯏ ꯖꯒꯥ ꯀꯟꯅꯕꯩ ꯇꯥꯏꯞꯇ ꯀꯣ ꯑꯗꯨꯃꯥꯏꯅ ꯇꯧꯔꯒ ꯆꯠꯅꯗꯣꯏꯅꯦꯕ ꯌꯥꯝ ꯅꯨꯡꯉꯥꯏꯕꯅꯦ꯫ ꯗꯨꯀꯥꯟꯗ ꯐꯥꯕꯗ ꯊꯔꯣꯏ ꯈꯛꯇꯁꯨ ꯐꯥꯗꯦꯕ ꯊꯔꯣꯏ ꯀꯨꯞꯄꯤ ꯐꯥꯏꯌꯦ ꯑꯗꯒꯤ꯫ ꯀꯩ ꯍꯥꯏꯈꯔꯦ ꯑꯃ ꯀꯪꯒ꯭ꯔꯥꯕꯤ ꯍꯥꯏꯕ꯭ꯔꯥ
ꯑꯁ ꯁꯤꯀ꯭ꯔꯤꯕꯤ ꯍꯥꯏꯕꯅꯤꯍꯦ ꯒꯪꯒ꯭ꯔꯥꯗꯤ ꯀꯥꯏꯗ
ꯀꯪꯂꯪꯒ꯭ꯔꯥꯕꯤ ꯀꯧꯏ ꯑꯩꯈꯣꯏꯒꯤ ꯅꯥꯎꯁꯦꯛ ꯃꯆꯥ ꯃꯥꯟꯕ ꯃꯥ ꯀꯩꯅꯣ ꯄꯥꯝꯃꯤꯗꯣ ꯑꯩꯈꯣꯏꯗꯤ ꯀꯪꯂꯪꯒ꯭ꯔꯥꯕꯤ ꯍꯥꯏꯌꯦ ꯑꯗꯨ ꯆꯤꯛꯁꯨ ꯂꯩ ꯑꯗꯨꯅ ꯈꯪꯉꯤꯁꯤ ꯀꯕꯤꯅ ꯄꯤꯛꯑꯒ ꯑꯗꯨꯝ ꯀꯦꯝ ꯀꯦꯝ ꯂꯥꯎꯕꯗꯣ ꯆꯥꯕ ꯀꯥꯟꯗ ꯃꯆꯥꯗꯨꯣ ꯊꯣꯊꯣꯛ ꯂꯥꯎꯕꯅꯦꯕ
ꯎꯝ ꯁꯤꯈ꯭ꯔꯤꯕꯤꯅ ꯍꯥꯏꯗꯅ ꯃꯆꯥꯅꯦꯕꯀꯣ ꯑꯗꯨꯏꯗꯨꯅ ꯁꯤꯛꯈ꯭ꯕꯤꯗꯁꯨ ꯈꯔ ꯑꯩꯈꯣꯏꯒꯤꯅꯦ ꯈꯨꯗꯣꯝꯕꯤꯁꯨ ꯌꯥꯎꯐꯥꯠꯇꯕꯀꯣ ꯑꯩꯈꯣꯏꯒꯤ ꯀꯃꯥꯏ ꯍꯥꯏꯅꯤ ꯑꯗꯨꯝ ꯌꯥꯝ ꯀꯟꯅ ꯇꯦꯟꯕꯁꯨ ꯅꯠꯇꯦ ꯑꯗꯨꯝ ꯀꯩꯅꯣ ꯇꯧꯕꯅꯦ꯫ ꯈꯖꯤꯡꯗꯧꯅ ꯁꯥꯡꯕꯅꯦ꯫ ꯈꯥꯖꯤꯡꯗꯣ ꯇꯤꯡꯊꯣꯛꯀꯥꯟꯗ ꯑꯗꯨꯝ ꯈꯔ ꯁꯥꯡꯗ꯭ꯔꯥ ꯑꯗꯨꯃꯥꯏꯅ ꯁꯥꯡꯕꯅꯦꯕꯀꯣ ꯑꯗꯨꯒꯅꯦ ꯍꯥꯎꯕꯅ ꯆꯤꯛꯈ꯭ꯔꯤꯕꯤꯗꯣ ꯑꯩꯁꯦ ꯑꯍꯥꯟꯕꯗ ꯀꯩꯅꯣ ꯇꯤꯟꯁꯤꯕꯨ ꯐꯥꯏꯁꯤꯕ-ꯐꯥꯏꯁꯤꯕꯨ ꯈꯜꯂꯤꯕ ꯑꯗꯨꯗꯨꯒꯗꯤ ꯁꯤ ꯆꯥꯔ ꯆꯥꯛꯀꯥꯟ ꯑꯗꯨꯝ ꯍꯥꯎꯕꯅꯦ ꯍꯥꯏꯔ ꯀꯥꯟꯗ ꯁꯨꯝ ꯑꯉꯥꯡ ꯑꯣꯏꯔꯤꯉꯩꯗ ꯆꯥꯈꯤꯕꯗ ꯍꯧꯖꯤꯛꯀꯗꯤ ꯎꯈꯤꯗ꯭ꯔꯤꯗ
ꯎꯝ
ꯊꯥꯎꯋꯕ ꯀꯝ ꯌꯥꯝ ꯂꯥꯎꯔꯒ ꯑꯗꯩ ꯆꯤꯀ꯭ꯔꯤꯕꯤꯗ ꯅꯠꯇꯦꯅꯦ ꯀꯥꯎꯖꯦꯡꯁꯦ ꯑꯩꯈꯣꯏꯒꯤ ꯀꯩꯅꯣꯒꯤ ꯑꯩꯈꯣꯏꯒꯤ ꯁꯣꯔꯣꯛꯁꯤ ꯁꯣꯔꯣꯛꯀꯤ ꯑꯩꯈꯣꯏꯒꯤ ꯂꯝꯕꯤ ꯄꯔꯦꯡꯗ ꯑꯩꯈꯣꯏꯒꯤ ꯂꯝꯕꯤꯒꯤ ꯃꯥꯒꯤ ꯕꯜ ꯂꯣꯏ ꯊꯥꯅꯗ꯭ꯔꯥ ꯑꯗꯨꯒꯤ ꯃꯥꯒꯤ ꯀꯩꯅꯣ ꯃꯇꯝꯁꯤꯗꯀꯣ ꯀꯥꯎꯖꯤꯡ ꯃꯇꯝ ꯑꯃꯁꯨ ꯂꯩꯖꯩꯗꯅ ꯃꯣꯏ ꯐꯧ ꯂꯣꯛꯄꯒꯨꯝꯕ ꯍꯥꯏꯒꯗ꯭ꯔꯥ ꯐꯧ ꯄꯥꯜꯂꯛꯄ ꯍꯥꯏꯕꯗ ꯑꯗꯨ ꯃꯇꯝꯗꯨꯗ ꯃꯣꯏꯁꯦ ꯑꯩꯈꯣꯏꯒꯤ ꯍꯧꯖꯤꯛꯀꯤ ꯃꯩ ꯃꯉꯥꯜꯗꯨꯗ ꯃꯣꯏꯁꯦ ꯌꯥꯝ ꯁꯥꯟꯅꯩꯕ ꯄꯥꯏ ꯄꯥꯏꯗꯅ ꯑꯗꯨꯒ ꯃꯈꯥꯗ ꯍꯦꯛ ꯍꯦꯛ ꯇꯥꯔꯛꯑꯦꯕꯀꯣ ꯄꯥꯏꯔꯀꯥꯟꯗ ꯑꯗꯣ ꯑꯩꯈꯣꯏꯅꯅꯦ ꯁꯣꯔꯣꯛꯁꯤꯗꯒꯤ ꯈꯨꯟꯗꯣꯏꯅꯦꯕ ꯃꯩꯉꯥꯟꯗꯨꯗꯒꯤ ꯑꯗꯨꯒ ꯇꯥꯎꯔ ꯆꯥꯗꯣꯏꯅꯦꯕ ꯈꯥꯖꯤꯡꯒꯤ ꯑꯗꯨꯃꯥꯏꯅ ꯃꯥꯁꯨ ꯉꯥꯡꯁꯤꯜꯂꯛꯑꯦꯕ ꯇꯧꯔꯀꯥꯟꯗ ꯑꯗꯣ ꯍꯧꯖꯤꯛꯀꯗꯤ ꯍꯪꯒꯣꯏꯔꯅꯤꯗ ꯆꯥꯕꯗ ꯑꯉꯥꯡ ꯑꯣꯏꯔꯤꯉꯩꯒꯤ ꯋꯥꯔꯤꯅꯤꯗ
ꯃꯥꯅꯤ ꯃꯥꯅꯤ ꯑꯩꯈꯣꯏꯁꯨ ꯌꯥꯝ ꯆꯥꯔꯛꯑꯦ ꯀꯧꯖꯦꯡꯁꯨ ꯃꯈꯜ ꯃꯈꯜ ꯂꯩ‌ꯌ‌ꯦꯕ ꯆꯥꯕ ꯌꯥꯕ ꯌꯥꯗꯕ ꯑꯌꯥꯝꯕ ꯆꯥꯕꯁꯦ ꯃꯥꯏꯗꯤ ꯃꯁꯥꯗꯣ ꯀꯩꯅꯣ ꯄꯥꯟꯕꯗꯣ ꯑꯥ ꯑꯁꯪꯕꯒ ꯑꯃꯨꯕꯒ ꯈꯔ ꯈꯔ ꯂꯥꯡꯕꯗꯣ ꯑꯗꯨꯒꯨꯝꯕꯗꯨ ꯆꯥꯏ ꯑꯗꯨꯝ ꯍꯥꯏꯗꯤ ꯂꯧꯕꯨꯛꯇꯁꯨ ꯃꯌꯥꯝ ꯂꯩꯌꯦꯕꯀꯣ ꯑꯗꯒꯤ ꯑꯩꯈꯣꯏꯒꯤ ꯀꯩ ꯍꯥꯏꯅꯤ ꯐꯧ ꯃꯔꯛꯇꯁꯨ ꯑꯗꯨꯝ ꯏꯟꯒ ꯇꯧꯔꯒ ꯑꯗꯨꯝ ꯍꯥꯏꯗꯤ ꯈꯣꯜꯂꯒ ꯍꯥꯏꯗꯤ ꯑꯗꯨꯝ ꯂꯩꯗꯅꯀꯣ ꯍꯥꯏꯗꯤ ꯑꯩꯈꯣꯏ ꯈꯣꯡꯕꯥꯟꯒꯨꯝꯕ ꯀꯩꯒꯨꯝꯕ ꯇꯨꯔꯦꯜ ꯂꯩꯕꯗꯣ ꯇꯨꯔꯦꯟ ꯃꯆꯥ ꯈꯣꯡ ꯃꯆꯥ ꯒꯨꯝꯕ ꯂꯩꯕꯗꯣ ꯑꯗꯨꯝ ꯈꯣꯜꯂꯒ ꯑꯗꯨꯃꯥꯏꯅ ꯇꯧꯔꯒ ꯑꯗꯨꯝ ꯆꯥꯕꯁꯨ ꯌꯥꯎꯋꯦ ꯑꯗꯣ ꯍꯧꯖꯤꯛꯀꯥꯟꯁ‌ꯦ ꯆꯥꯕ ꯍꯪꯒ‌ꯣꯏꯔ‌ꯦꯗ ꯑꯩ ꯉꯁꯥꯏ ꯀꯪꯒ꯭ꯔꯥꯕꯤ ꯍꯥꯏꯗꯨꯅ ꯑꯩꯈꯣꯏꯒꯤ ꯅꯥꯎꯁꯦꯛ ꯅꯥꯟꯁꯛ ꯃꯆꯥꯗꯧꯅ ꯇꯧꯕ ꯅꯥꯟꯁ‌ꯦꯛꯇꯤ ꯅꯥꯟꯁ‌ꯦꯛ ꯑꯗꯨꯃꯥꯏꯅ ꯇꯧꯗꯣꯏꯕ ꯃꯁꯛ ꯃꯁꯛꯇꯤ ꯆꯞ ꯃꯥꯟꯅ ꯗꯣꯏꯅꯦꯕꯀꯣ ꯑꯗꯨꯒ ꯈꯔ ꯄꯤꯛꯑ ꯁꯥꯡꯕꯗꯣ ꯑꯗꯨꯏꯗꯣ ꯑꯗꯨꯝ ꯇꯧꯔꯒ ꯁꯤꯡꯒ ꯆꯅꯝꯒ ꯇꯧꯔꯒ ꯁꯨꯔ ꯆꯥꯕ ꯌꯥꯝ ꯍꯥꯎꯕꯅꯤ ꯉꯧꯔꯒ
ꯑꯩ ꯑꯗꯨꯏꯗꯣ ꯎꯗꯤ ꯎꯔꯝꯃꯅꯦꯕꯀꯣ ꯑꯗꯨꯒ ꯑꯩ ꯃꯃꯤꯡꯗꯤ ꯈꯪꯗꯦ ꯑꯝꯇ ꯇꯥꯗ꯭ꯔꯤ ꯅꯪ ꯉꯁꯤ ꯁꯤ ꯍꯥꯏꯔꯒ ꯅꯣꯛꯅꯤꯡꯉ‌ꯦ ꯃꯃꯤꯡꯗꯨꯒ ꯒ꯭ꯔꯥꯕꯤ ꯆꯤꯛꯀ꯭ꯔꯤꯕꯤ ꯍꯥꯏꯕꯗꯨ ꯃꯥꯜꯂꯦ ꯍꯥꯏꯗ‌ꯣ ꯑꯗꯨꯅꯅꯦ ꯑꯩꯅ ꯑꯗꯨꯒ ꯑꯩꯅ ꯈ꯭ꯋꯥꯏꯗꯒꯤ ꯑꯗꯨꯒꯨꯝꯕ ꯎꯝ ꯍꯣꯏ ꯑꯗꯨꯁꯨ ꯃꯣꯏꯁꯨ ꯇꯤꯟ ꯃꯈꯜ ꯑꯃꯗꯤꯅꯀꯣ ꯆꯥꯕ ꯌꯥꯕ ꯑꯣꯏꯔꯁꯨ ꯑꯗꯣ ꯑꯗꯨꯒꯨꯝꯕ ꯑꯗꯨ ꯇꯤꯟꯒꯤ ꯆꯥꯠꯁꯤꯗ ꯍꯥꯏꯇꯥꯔꯦ ꯍꯥꯏꯔꯒꯗꯤꯀꯣ ꯑꯩꯗꯤꯅꯦ ꯀꯩꯅꯣꯅ ꯈ꯭ꯋꯥꯏ ꯆꯥꯅꯤꯡꯉꯤ ꯎꯝ ꯀꯩ ꯍꯥꯏꯕ ꯑꯃ ꯍꯧꯖꯤꯛꯀꯤ ꯑ ꯃꯨꯔ ꯊꯔꯥꯀꯣꯛꯄꯤ ꯊꯔꯥꯀꯣꯛꯄꯤꯅ ꯈ꯭ꯋꯥꯏꯗꯒꯤ ꯍꯥꯎꯋꯤ ꯑꯗ‌ꯣ ꯃꯥꯗꯤ ꯍꯧꯖꯤꯛ ꯆꯥꯔꯁꯨ ꯑꯗꯨꯝ ꯉꯝꯅꯤꯕ ꯊꯔꯥꯏ ꯀꯣꯛꯄꯤꯁꯤꯗꯤ ꯈꯨꯍꯥꯎ ꯑꯃꯅꯤꯍ‌ꯦ ꯃꯥꯁꯨ ꯑꯩꯈꯣꯏꯅꯅꯦ ꯑꯥ ꯅꯣꯡꯉꯥꯜꯂꯝꯗꯥꯏꯒꯤ ꯋꯥꯛꯀꯤꯡ ꯆꯠꯄꯒꯤ
ꯀꯩꯅꯣꯁꯤꯗꯅꯦ ꯂꯝꯕꯤꯁꯤꯗꯅꯦ ꯉꯁꯥꯏꯒꯤ ꯃꯩꯉꯥꯟ ꯃꯈꯥꯁꯤꯗ ꯃꯣꯏꯁꯦ ꯍꯦꯛ ꯍꯦꯛ ꯇꯥ ꯂꯩꯃꯦꯕ ꯈꯪꯕ꯭ꯔꯥ ꯑꯗ ꯑꯗꯨꯝ ꯈꯨꯜꯂ‌ꯦꯕ ꯑꯩꯈꯣꯏ ꯈꯪꯕꯔ ꯍꯥꯎꯏ ꯑꯗꯨꯝ ꯊꯔꯥꯏ ꯀꯣꯛꯄꯤꯗꯤ ꯑꯗꯨꯝ ꯍꯧ ꯑꯗꯨ ꯃꯥꯒꯤ ꯃꯍꯥꯎꯗꯣ ꯍꯧꯖꯤꯛꯐꯥꯎ ꯀꯥꯎꯗ꯭ꯔꯤ ꯍꯥꯎꯏ ꯌꯥꯝꯅ ꯆꯥꯅꯤꯡꯉꯦ ꯍꯧꯖꯤꯛꯁꯨ ꯀꯨꯏꯔ‌ꯦꯗ ꯎꯈꯤꯗꯕꯒ
ꯍ‌ꯣꯏ ꯀꯨꯏꯔ‌ꯦꯗ ꯍꯧꯖꯤꯛ ꯃꯇꯝꯁꯤꯗꯤ ꯑꯩꯈꯣꯏ ꯂꯣꯝꯗꯗꯤ ꯑꯃꯨꯛ ꯍꯥꯏꯗꯤ ꯃꯩꯒꯨꯝꯕ ꯊꯤꯟꯕ ꯅꯨꯃꯤꯗꯥꯡꯒꯨꯝꯕ ꯑꯗꯨꯝ ꯈꯔ ꯄꯥꯏꯁꯤꯜꯂꯛꯑꯦꯕꯀꯣ ꯍꯧꯖꯤꯛ ꯂꯧ ꯃꯇꯝꯅꯤꯅ ꯄꯥꯏꯕ ꯍꯧꯔꯛꯑꯅꯤ ꯑꯗꯒꯤ ꯀꯧꯖ‌ꯦꯡꯁꯨ ꯄꯥꯏꯔꯛꯇꯣꯏꯅꯤ ꯏꯅꯥꯎꯁ‌ꯦꯛꯁꯨ ꯑꯗꯨꯝ ꯈꯔ ꯈꯔꯒꯗꯤ ꯄꯥꯏꯔꯛꯄꯅꯦ ꯍꯥꯏꯕꯗꯤ ꯇꯥꯡ ꯇꯥꯡꯅꯀꯣ ꯀꯌꯥꯝꯗꯤ ꯂꯩꯇ꯭ꯔꯦ ꯑꯗꯨ ꯑꯣꯏꯇꯥꯥꯔꯁꯨ ꯑꯃꯨꯛ ꯑꯃꯨꯛ ꯈꯔ ꯄꯥꯏꯔꯛꯄꯅꯦꯕ
ꯑꯗꯣ ꯀꯩꯊꯦꯜꯗꯒ ꯌꯣꯜꯂꯤꯕ ꯅꯥꯎꯁꯦꯛꯁꯤꯅꯅꯦ ꯃꯣꯏꯁꯤ ꯂꯣꯏꯕ ꯃꯜꯂꯤꯉꯣ ꯑꯩꯅ ꯈꯟꯕꯗ ꯑꯗꯨꯛ ꯌꯥꯝꯕꯗꯨꯗꯤ ꯑꯥ ꯑꯗꯨꯅꯤ ꯍꯥꯏꯁꯦ ꯑꯗꯨꯛ ꯌꯥꯝꯕꯗꯨꯗꯤ ꯐꯥꯐꯝ ꯂꯩꯔꯝꯃꯣꯏ ꯍꯥꯏꯕꯅꯤꯗ ꯅꯥꯎꯁꯦꯛ ꯀꯥꯏꯁꯤꯗꯤ ꯑꯩꯈꯣꯏ ꯁ꯭ꯋꯥꯏꯗꯗꯤ ꯑꯃꯠꯇꯕꯨ ꯄꯥꯏꯔꯛꯄ ꯎꯗꯦ ꯅꯣꯡꯃꯇ ꯇꯁꯦꯡꯅ ꯑꯩꯈꯣꯏꯒꯤ ꯁꯣꯔꯣꯛꯇꯒ ꯌꯣꯜꯂꯀꯥꯟꯗ ꯈꯥꯡꯕꯩ ꯋꯥꯅꯤꯀꯣ ꯑꯗꯨꯒꯅꯦ ꯀꯩ ꯈꯪꯗꯦ ꯑꯩ ꯃꯥꯁꯦ ꯑꯁꯦꯡꯕ ꯑꯩꯅ ꯀꯗꯥꯥꯏꯋꯥꯏꯗ ꯍꯤꯡꯉꯤꯅꯣ ꯀꯗꯥꯥꯏꯗ ꯂꯩꯔꯤꯅꯣ ꯍꯥꯏꯕꯁꯦ ꯉꯁꯤꯐꯥꯎ ꯈꯪꯗꯦꯕ ꯑꯩꯈꯣꯏꯒꯤ ꯀꯩꯊꯦꯜꯗ ꯀꯩꯗ ꯌꯣꯟꯕꯗ ꯑꯩꯈꯣꯏꯅ ꯁꯨꯝ ꯎꯕꯩ ꯋꯥꯅꯦꯕ
ꯍꯣ ꯍꯣ ꯍꯣꯏ ꯅꯪ ꯂꯩꯔ‌ꯣ ꯑꯗꯨꯗꯤ ꯀꯣ
ꯍꯣꯏ ꯍꯣꯏ ꯐꯔꯦ ꯐꯔꯦ